ꯀꯔꯤꯅꯣ
ꯄꯨꯔꯥꯃꯣ ꯆꯁꯦ ꯍꯥꯏꯅꯕꯗꯨꯔ ꯕꯅꯤ ꯌꯥꯝꯅ ꯐꯟꯗꯣꯔꯦꯁꯦ
ꯍꯝ
ꯔꯨꯔꯥꯟꯖ ꯍꯥꯏꯅꯣ
ꯂꯅꯨ
ꯆꯃꯣ
ꯑꯥ
ꯈꯣꯏ ꯗꯒꯤꯔꯣ
ꯃꯥꯅꯦ ꯅꯪꯒꯤ ꯑꯃꯣꯝꯃ ꯂꯩꯗꯥꯏ
ꯊꯂꯦ ꯑꯗꯨꯗꯤꯉꯣꯟꯗ ꯀꯥꯟꯗꯧꯕꯂꯦ ꯎꯠꯀꯦ ꯂꯩ ꯂꯩꯇꯦ ꯑꯩꯉꯣꯟꯗꯒꯤꯩ ꯑꯣꯏꯔꯝꯃꯤ ꯍꯨꯔꯥꯟꯗꯣꯏꯁꯦ
ꯅꯅꯦꯔꯥꯗꯔꯀꯔꯥꯗ ꯍꯣꯏꯗꯤ ꯂꯩ ꯂꯩꯇꯦ
ꯑ ꯏ ꯂꯏꯕ
ꯂꯩꯥꯏꯇ ꯍꯥꯏ
ꯇ ꯌꯦꯟ ꯈ꯭ꯔ ꯂꯩꯗꯥꯏꯅꯦ
ꯂꯩꯇꯦ ꯍꯥꯏꯕꯅꯦ
ꯐꯇꯥꯔꯤ ꯂꯩꯈꯤꯕꯅꯦ ꯅꯪ ꯂꯩꯇꯦ ꯍꯥꯏꯖꯤꯜꯂꯛꯄ ꯅ ꯅꯪꯉꯣꯟꯗ
ꯅꯪꯒꯤ ꯐꯣꯟ ꯌꯥꯥꯟꯗ꯭ꯣꯏꯁꯦ ꯀꯃꯥꯏꯅ ꯇꯧꯔꯤꯅꯣ ꯁꯤ ꯐꯣꯟꯁꯦ
ꯑꯅ ꯀꯄꯤꯔꯣ
ꯃꯥꯒ ꯃꯔꯕꯥꯗ ꯍꯥꯏꯕꯤ ꯀꯩꯒꯤꯅꯣ ꯑꯃꯇ ꯍꯥꯏꯔꯀꯣꯅꯦ ꯌꯥꯗꯔ꯭ꯤꯁꯦ
ꯌꯥꯗꯕꯩꯅꯦꯃꯤ
ꯑꯣꯅ ꯑꯗꯨꯃꯤ ꯃꯥꯥꯟꯗꯅ ꯉꯁ
ꯀꯩ ꯃꯥꯂꯦ
ꯇꯕꯒꯤ
ꯃꯕꯨꯛ ꯐꯠꯇꯕ ꯃꯤꯒꯤꯗꯤ ꯃꯩ ꯃꯨꯠꯂꯦ ꯍꯥꯏꯕꯅꯦ
ꯀꯔꯤ
ꯅ ꯐꯠꯇꯕ ꯃꯤꯗꯤ ꯃꯩ ꯃꯨꯠꯂꯑꯕꯅꯤ
ꯅꯪ ꯃꯣꯠ ꯀꯔ ꯃꯥꯦ
ꯐꯦꯡꯒ ꯊꯥꯔꯒꯅꯦ ꯑꯩꯅ ꯂꯩꯁꯦ
ꯑꯩꯈꯣꯏꯁꯨꯕꯥꯥꯏ ꯐꯨꯜꯅꯦ ꯀꯩꯅꯣ
ꯇꯥꯅꯤꯡꯗꯦꯗ ꯑꯇꯝꯅꯅ ꯑꯩ ꯃꯩ ꯃꯨꯠꯇꯅ ꯀꯦꯟꯗꯟ ꯀꯦꯟꯗꯟ ꯊꯥꯜ ꯂꯩꯗ ꯑꯩ ꯎꯏꯔꯦ
ꯀꯔꯤ
ꯃꯨꯠꯄꯩ ꯀꯦꯟꯗꯜ ꯊꯥꯟ ꯂꯩꯗ ꯑꯩ ꯎꯏꯔꯦ
ꯍꯣꯏ ꯏꯃꯨꯡꯗꯤ ꯃꯩ ꯋꯥꯠꯄ꯭ꯔꯕ
ꯀꯩꯁ ꯇꯧꯁꯜꯂꯛꯏ ꯏꯀꯥꯏꯍꯦ
ꯑꯃꯇ ꯍꯥꯏꯔꯛꯎꯅꯦ
ꯏꯅꯥꯈꯨꯟꯕ ꯃꯆꯥꯗ ꯈꯠꯅ ꯍꯧꯔꯨꯕꯖꯤꯗꯤ ꯏꯀꯥꯏꯍꯦ
ꯅ ꯑꯩꯉꯣꯟꯗ ꯇꯧꯖꯁꯥꯏꯗꯣ ꯑꯟꯏꯟꯇꯦꯜꯂꯤꯖꯦꯕꯜ
ꯕꯣꯅꯤꯅ ꯄꯩꯁꯥ ꯄꯥꯏꯕꯒꯤ ꯇꯧꯕꯗꯣ ꯈꯪꯕ꯭ꯔꯥ ꯆꯥꯒ ꯄꯨꯊꯣꯛꯑꯒ ꯊꯥꯔꯒ ꯐꯝꯕꯗꯣ
ꯀꯔꯝꯕ
ꯀꯔꯤ ꯐꯤꯂꯝꯗꯅꯣꯡꯃ ꯇꯧꯕꯅꯤꯅꯦ ꯕꯣꯅꯤꯅ
ꯄꯤꯖꯥꯗꯔꯣ
ꯄꯤꯖꯥ ꯀꯩ ꯐꯤꯂꯝꯅꯣ ꯈꯪꯗꯤꯌꯦ ꯀꯥꯎꯔꯦ ꯃꯥ ꯄꯩꯁꯥꯗꯒ ꯊꯥꯔ ꯐꯝꯕꯅꯦ ꯍꯥꯏꯕ
ꯍꯣꯏꯅꯦ ꯄꯤꯖꯥꯅꯤ ꯄꯩꯁꯥꯅꯒ ꯀꯣꯠ ꯄꯩꯁꯥꯅꯒ ꯀꯣꯠꯂꯒ ꯆꯥꯕꯗꯣ ꯅꯠꯇ꯭ꯔꯣ
ꯍꯨꯃꯥꯏ ꯍꯨꯝꯕꯅꯤ ꯄꯩꯁꯥꯅꯒ
ꯄꯩꯁꯥꯅ ꯑꯆꯥꯄꯣꯠ ꯀꯣꯠꯂ ꯆꯥꯕꯗꯨꯅꯦꯕ
ꯄꯩꯁꯥꯅ ꯑꯆꯥꯄꯣꯠ ꯈꯣꯄꯗꯤ ꯈꯪꯗꯦ ꯊꯥꯔ ꯐꯕꯗꯤ ꯈꯪꯉꯤ ꯅꯪ ꯑꯗꯨꯃꯥꯏꯅ ꯇꯧꯋꯦ ꯍꯥꯏ ꯑꯝ ꯑꯝ
ꯎꯝ ꯀꯅꯥ ꯍꯥꯏꯔꯛꯏ ꯅꯪꯉꯣꯟꯗ
ꯀꯩꯩꯅꯣꯅꯦ ꯅꯤꯡꯊꯧꯒꯤ ꯃꯅꯥ ꯐꯛꯂꯥꯡꯗ ꯊꯦꯠꯂꯦ ꯍꯥꯏꯕ ꯑꯃ ꯂꯩꯗꯥꯏꯅꯦ ꯅꯤꯠꯊꯧꯒꯤ ꯃꯅꯥ ꯐꯛꯂꯥꯡ ꯗ ꯊꯦꯠꯂꯦ ꯍꯥꯏꯕ ꯂꯩꯗꯥꯏꯅꯦ ꯅꯪ ꯇꯧ ꯊꯕꯛꯇꯨ ꯂꯣꯏꯅ ꯁꯪꯁꯥꯁꯤꯅ ꯌꯥ ꯂꯥꯎꯏꯦ ꯁꯛꯅ ꯇꯧ ꯐꯖꯕꯅꯤꯅ
ꯆꯥꯛ ꯆꯥꯔꯕ
ꯆꯥꯔꯦ
ꯀꯩꯅꯣ ꯒꯣꯔꯣ ꯒꯔꯥ ꯒꯣꯔꯣ ꯒꯔꯥ ꯇꯧꯏꯗꯨꯅ ꯅꯣꯡ ꯆꯨꯕꯩ ꯇꯥꯏꯞꯇꯥ
ꯅꯦ ꯂꯥꯏꯔꯕꯩ ꯐꯦꯟ
ꯐꯦꯟꯗꯣ ꯅꯃꯥꯏ ꯊꯥꯖꯜꯂ ꯅꯌꯥ ꯃꯅꯨꯡ ꯎꯝꯖꯜꯂ ꯊꯥꯏꯔ ꯐꯦꯟꯗꯣ
ꯍꯝꯍꯝ ꯍꯣꯏ ꯆꯥꯛꯈꯥꯎꯗꯣ ꯏꯪꯅꯕꯅ
ꯑꯟꯏꯟꯇꯦꯜꯂꯤꯖꯦꯕꯜ ꯑ ꯆꯥꯔꯕꯣꯕ
ꯆꯥꯔꯦꯃꯤ
ꯀꯩ ꯏꯟꯖꯥꯡ ꯆꯥꯔꯕ
ꯌꯦꯅꯥꯎ ꯊꯣꯡꯕꯆꯥꯏ
ꯀꯔꯤ
ꯌꯦꯅꯥꯎ ꯊꯣꯡꯉꯦ
ꯀꯩꯅꯣ ꯌꯦꯅꯥꯎ ꯊꯣꯡꯉꯦꯕꯣ
ꯌꯦꯔꯨꯝ
ꯌꯦꯔꯨꯝꯁꯤ ꯌꯦꯅꯥꯎ ꯔ ꯌꯦꯅꯥꯎꯒ ꯌꯦꯔꯨꯝꯒꯁꯦ ꯈꯔꯤ ꯈꯔꯤ ꯀꯔꯤ ꯃꯥꯟꯅꯒꯦ
ꯌꯦꯟꯒꯤ ꯃꯆꯥꯥꯅꯤ ꯀꯩꯅꯣ ꯌꯦꯔꯨꯝꯁꯦ
ꯅꯪ ꯌꯦꯔꯨꯝ ꯀꯌꯥ ꯆꯥꯍꯧꯔꯕ
ꯑꯩ ꯌꯦꯔꯨꯝ ꯑꯅꯤ
ꯅꯪ ꯑꯅꯤꯒ ꯊꯨꯡꯅꯕ꯭ꯔꯥ ꯍꯥꯏꯁꯦ ꯑꯟꯏꯟꯇꯦꯜꯂꯤꯖꯦꯕꯜ ꯃꯂ
ꯍꯣꯏ ꯏꯔꯨꯝ ꯑꯃꯗꯣ ꯇꯪꯈꯥꯏ ꯈꯥꯏꯗꯂꯒ ꯑꯅꯤ ꯊꯣꯛꯄ
ꯍꯣꯏ ꯑꯗꯨ ꯍꯥꯏꯌꯨꯗꯅ ꯅꯣꯏ ꯃꯥꯅ ꯌꯦꯔꯨꯝ ꯑꯅꯤ ꯒꯤ ꯄꯤꯖꯕꯅꯦ ꯍꯥꯏꯕ ꯑꯩ ꯊꯥꯖꯗꯦꯕ ꯑ ꯃꯤꯒ ꯆꯟꯗꯅ
ꯑꯅꯤꯅꯦ ꯇꯪꯈꯥꯏ ꯇꯥꯔꯤꯗꯨꯗꯤ ꯑꯅꯤ ꯊꯣꯛꯑ ꯗꯨꯗꯤ
ꯃꯔꯤ ꯊꯣꯛꯑꯗꯤ ꯃꯔꯤ ꯍꯥꯏꯇꯥꯔꯦ ꯑꯗꯨꯗꯤ ꯑꯣ
ꯀꯩ ꯆꯥꯏ ꯅꯪꯗꯤ ꯅꯪꯗꯤ ꯀꯩ ꯆꯥꯏ
ꯌꯦꯔꯨꯝ ꯈꯛꯇꯔꯣ ꯅꯪ ꯆꯥꯏꯁꯦ
ꯌꯦꯔꯝ ꯊꯣꯡꯉꯦ ꯃꯣꯔꯣꯛ ꯑꯃꯥ ꯃꯦꯠꯂꯦ ꯂꯣꯏꯔꯦ ꯀꯩꯅ
ꯉꯥ ꯊꯣꯡꯒꯦ
ꯏꯅꯥꯎꯄꯥꯗꯣ ꯆꯥꯛ ꯊꯣꯡ ꯇꯝꯕꯤꯕꯅꯦ ꯉꯁꯤꯗꯤ ꯃꯅꯥ ꯊꯣꯡꯒꯥꯏꯔꯤꯅꯦ ꯍꯥꯎꯋꯦ ꯑꯗꯨꯝ ꯆꯥꯒꯔ꯭ꯦ
ꯎꯝ ꯑꯥꯎ ꯌꯦꯔꯨꯝ ꯑꯣꯏꯕꯒꯤ
ꯑ
ꯍꯣ ꯍꯣ ꯍꯣꯏ
ꯅꯪꯗꯤ ꯀꯩ ꯆꯥꯒꯦ ꯍꯪꯉꯤꯁꯦ ꯉꯥꯁꯥꯏꯗꯩꯩ ꯈꯨꯝꯗꯦ ꯑꯩꯉꯣꯟꯗ ꯃꯥꯏꯀ꯭ꯔꯣꯐꯣꯟꯁꯦ ꯄꯤꯁꯜꯂꯛꯇꯧꯒꯦ
ꯀꯩꯅꯣ ꯇꯧꯋꯦ ꯁꯧꯒꯔ꯭ꯤ ꯑꯃ ꯊꯣꯡꯉꯦ ꯀꯪꯉꯧ ꯑꯃ ꯉꯧꯔꯦ ꯑꯗꯒꯤ ꯑꯗꯨꯗꯒꯤ ꯃꯤ ꯑꯉꯥꯡꯗꯤ ꯇꯥꯗꯦ ꯅꯪ ꯅꯪ ꯆꯥꯛ ꯉꯥꯡꯍꯧꯔꯒꯦꯔꯥ
ꯑꯔꯣꯑꯣ
ꯉꯥꯡꯍꯧꯔꯒꯦꯔꯕ
ꯁꯠ ꯁꯥꯠ ꯍꯥꯏꯔꯛꯑꯣ ꯉꯥꯏ ꯉꯝꯗꯕꯩꯅꯦ ꯑꯩꯅꯥ ꯍꯥꯌꯔꯛꯏꯁꯦ
ꯍꯥꯏꯔꯣ ꯇꯤꯛꯑ ꯑꯩ ꯇꯨꯃꯤꯟꯅ ꯂꯩ ꯊꯣꯛꯈ꯭ꯔꯒꯦ
ꯄꯣꯂꯤꯁ ꯅꯥ ꯐꯥ ꯂꯥꯛꯑꯦ ꯍꯥꯏꯔꯤꯌꯦ
ꯀꯔꯤ
ꯑ ꯉꯥꯡꯗꯕꯤꯗ ꯐꯣꯟ ꯇꯧꯔꯒ ꯇꯨꯃꯤꯟ ꯂꯩꯊꯣꯛꯑꯦꯅ ꯄꯨꯂꯤꯁꯅ ꯐꯥ ꯂꯥꯛꯑꯦ ꯍꯥꯏꯔꯛꯑꯦ
ꯑꯗꯒꯤ ꯈꯣꯏ ꯊꯩꯗꯣ ꯈꯪꯉꯦꯗꯅ ꯊꯩꯗꯣꯛ ꯑꯁꯤ ꯏꯁꯤꯡ ꯊꯥꯔꯛꯑꯦꯕ
ꯅꯍꯥꯟꯈꯩ ꯊꯥꯗ꯭ꯔꯣ ꯍꯥꯏꯁꯦ
ꯉꯍꯥꯟꯈꯩ ꯊꯥꯔꯁꯨ ꯆꯥꯎꯗꯦꯕ ꯆꯥꯎꯋꯦꯕ ꯊꯩꯗꯣ ꯑꯗꯨꯗꯒꯤ ꯑꯩꯈꯣꯏ ꯃꯥꯅ ꯏꯟ ꯁꯣꯜꯂꯒ ꯕꯤꯂꯨꯡꯉꯥ ꯈꯔ ꯐꯥꯏꯌꯦ ꯑꯗꯨꯗꯨꯃ ꯉꯥꯅꯝ ꯇꯧꯔꯦ ꯑꯗꯨꯒ ꯑꯗꯨꯝ ꯁꯨꯖꯤꯟꯈ꯭ꯔꯦ
ꯍꯥꯎꯇꯦꯅꯦ ꯑꯗꯨꯗꯤ
ꯍꯥꯥꯎꯇꯦꯗꯥ ꯀꯗꯥꯏ ꯍꯥꯥꯎꯗꯣꯏꯅꯣ ꯅꯨꯃꯤꯖꯥꯅꯤ ꯀꯥꯏ ꯅꯠꯇ꯭ꯔꯣ
ꯏꯅꯥꯛ ꯈꯨꯨꯝꯕꯒ ꯂꯥꯏꯔꯕꯒꯗꯤ ꯑꯗꯨꯝ ꯃꯥꯟꯅꯗꯦꯗꯀꯣ ꯆꯥꯊꯣꯔꯛꯄꯁꯦ
ꯃꯥꯅꯤ ꯃꯥꯅꯤ
ꯑꯩ ꯃꯊꯦ ꯃꯍꯩ ꯉꯍꯥꯛ ꯇꯧ ꯂꯩꯨꯁꯤꯦ
ꯅꯣꯏꯗꯤ ꯌꯦꯟ ꯀꯌꯥꯅꯣꯁꯥꯏꯏꯗ ꯌꯦꯡꯉꯣ ꯏꯝꯃ ꯏꯝꯃꯩ ꯑꯣ ꯕꯦꯔꯥꯅꯤꯍꯦ ꯌꯦ ꯀꯌꯥꯠꯇ ꯍꯥꯏꯗꯣ
ꯅꯪ ꯕꯦꯂꯨꯉꯥꯗꯣ ꯃꯔꯨꯝ ꯄꯨꯕ ꯌꯥꯎꯗ꯭ꯔꯥ ꯑꯁ ꯕꯦꯂꯨꯡꯉꯥ ꯀꯌꯥꯅꯣ ꯆꯥꯏꯗꯣ ꯑꯁ
ꯑꯗꯨ ꯃꯥ ꯄꯛꯇꯅꯤꯗꯦꯃ
ꯃꯔꯨꯝ ꯀꯌꯥ ꯌꯥꯎꯒꯦ ꯑꯗꯨꯗ ꯃꯔꯨꯝ ꯇꯨꯗ꯭ꯔꯣ
ꯎꯗ
ꯑꯦꯖꯦꯟꯅ
ꯑꯗꯨꯒꯤꯗ ꯋꯥꯃꯨꯝ ꯄꯨꯕ ꯃꯇꯝꯂꯥ
ꯎꯒꯅꯤ
ꯅꯪꯗꯧꯅ ꯅꯪꯗꯧꯅꯕꯨ ꯀꯪꯉꯦ ꯕꯤꯔꯃꯥꯗ ꯀꯪꯉꯝꯅꯤ ꯁꯤꯂ
ꯀꯔꯤ ꯑꯩ ꯄꯀꯪꯉꯦꯗ ꯀꯔꯤ ꯉꯝꯊꯣꯛꯅꯁꯤꯔꯅ
ꯏꯟꯗꯤꯌꯥꯟꯗ ꯇꯃꯤ ꯂꯩꯌꯣ ꯋꯥꯥꯗ ꯆꯨꯝꯁꯨ ꯉꯥꯡꯉꯅꯤ ꯚꯏꯑꯣꯂꯦꯟꯁ ꯇꯧꯔꯛꯀꯅꯤ ꯑꯐ ꯅꯨꯡꯉꯥꯏꯒꯤ ꯑꯣꯏꯕ ꯋꯥ ꯉꯥꯡꯅꯒꯗꯕꯅꯤ ꯋꯥꯜꯗꯗꯤ ꯅꯨꯡꯉꯥꯏ ꯅꯨꯡꯉꯥꯏꯕ ꯋꯥꯔꯤ ꯁꯥꯒꯗꯕ
ꯑꯩꯉꯣꯟꯗ ꯀꯥꯏꯗ ꯇꯧꯒꯅꯣꯍ ꯀꯥꯏꯕ ꯇꯧꯒꯅꯣ
ꯀꯕ
ꯀꯥꯏ ꯇꯥꯎꯅ
ꯅꯪ ꯐꯦꯟꯗꯣ ꯅꯪ ꯂꯩꯗꯕ ꯌꯥꯗ꯭ꯔꯕ
ꯐꯅꯤ ꯁꯕ ꯌꯥꯗ ꯁꯠꯄ ꯅꯠꯇꯅꯨ ꯄꯂ ꯑꯩ ꯏꯁꯥ ꯋꯥꯕꯅꯦꯅꯦ ꯅꯪꯒꯤꯁꯦ ꯅꯠꯇ꯭ꯔꯥ
ꯋꯥꯏ ꯌꯥꯝ ꯁꯪꯉ ꯑꯣꯏꯕ ꯀꯔꯤ ꯍꯥꯏꯅꯣ ꯈꯪꯗꯦ ꯑꯩ ꯇꯧꯔꯒꯦ ꯅꯪ ꯇꯧꯔꯛꯏ ꯇꯧꯕꯣ
ꯑꯩꯁꯨ ꯇꯧꯔꯕꯣ ꯅꯈꯥꯏꯁꯤꯔꯣ
ꯇꯅꯁꯤ ꯌꯦꯡꯅꯁꯤꯔꯥ ꯀꯅꯥꯅ ꯍꯦꯜꯂꯤꯅ
ꯃꯊ ꯈ꯭ꯔꯕꯅ ꯇ ꯏ ꯌꯥꯔꯦ
ꯈꯠꯅꯕꯗꯣ ꯍꯧ꯭ꯔꯣ ꯍꯥꯏꯕꯗꯨꯅ ꯈꯪꯉꯕ ꯀꯩꯗ ꯑꯩꯅ ꯍꯥꯏꯒꯦ ꯈꯜꯂꯝꯕꯗꯨꯕꯣ ꯑꯗꯨ ꯉꯥꯡꯁꯤꯜꯂꯛꯇꯝ ꯀꯥꯎꯈ꯭ꯔꯦ ꯑꯣ ꯇꯨꯝꯝꯕꯗꯔ ꯍꯥꯏꯕ
ꯇ ꯍꯗꯗꯤ ꯀ ꯇ ꯍꯅꯤ ꯑꯗꯤ ꯑꯤꯟ ꯎꯗꯤꯗꯤꯟꯗꯨꯃꯦꯦ ꯅ ꯗ ꯅꯨꯡꯗꯥꯡꯗ ꯂꯥꯛ ꯁꯥꯏꯌꯦꯦ
ꯇꯨꯝꯃꯗꯃꯤꯗ ꯑꯩꯁꯨ ꯀꯩꯗꯧꯅꯤ ꯟꯒꯟ ꯇꯨꯝꯒꯅ ꯐꯥꯏ ꯑꯗꯣ ꯑꯁ ꯃꯩ ꯂꯥꯛꯇꯦꯅꯦ ꯃꯩ ꯂꯥꯛꯇꯗꯤ ꯑꯗꯨꯝ ꯌꯥꯔꯣꯏ ꯁꯥꯏ ꯀꯥꯗ ꯌꯥꯎ
ꯅꯪ ꯃꯦꯛꯇ ꯂꯥꯎꯈ꯭ꯔꯦ ꯍꯥꯏꯗ ꯀꯅꯥ ꯀꯅꯥ ꯐꯥꯎꯕ ꯐꯨꯠꯕꯣꯜ ꯌꯦꯡꯗꯣ ꯄꯨꯂꯞ ꯌꯦꯡꯃꯤꯟꯅꯁꯦꯅ ꯃꯥꯥꯏꯛꯇ ꯂꯥꯎꯔꯦ ꯍꯥꯏꯗꯦ ꯅꯪꯅ
ꯄꯅꯗ ꯀꯔꯥꯏ ꯀꯔꯏꯗꯒꯤ ꯋꯥꯅꯣ ꯃꯥ ꯉꯥꯡꯉꯤꯕꯅꯪ ꯉꯥꯎꯔꯝꯕ ꯅꯪ ꯀꯩ ꯆꯥꯁꯤꯜꯂꯨꯒꯦ
ꯅꯪꯅ ꯑꯩ ꯌꯥꯝ ꯈꯪꯒꯅꯤ ꯑꯗꯨꯁꯤꯅ ꯀꯔꯤꯒꯤꯅꯍ ꯑꯩꯅ ꯈꯪꯉꯝꯁ ꯅꯪ ꯍꯦꯛꯇ ꯁꯣꯛ ꯆꯠꯂꯤꯗꯣ ꯀꯩꯒꯤꯅꯣ
ꯃꯛꯁꯤꯅꯤꯡꯣꯃ ꯏꯣ ꯆꯂꯥꯛꯇꯅꯤ ꯋꯥꯅꯦ
ꯅꯪ ꯂꯣꯟ ꯇꯧꯍꯧꯕ ꯊꯃꯛꯅꯦ ꯇ ꯈꯪꯉꯝꯁꯦ ꯅꯪ ꯁꯣꯛ ꯆꯠꯂꯒ ꯑꯩ ꯃꯔꯥꯡ
ꯑꯣꯕ꯭ꯔꯒꯥꯏ ꯃ
ꯉꯠꯇꯅ
ꯀꯃꯥꯏꯅ ꯇꯧꯅꯤ ꯅꯪ ꯄꯩꯁꯥ ꯆꯪꯉꯒ ꯑꯗꯨꯝ ꯂꯩꯗꯣꯏ ꯀꯩꯗꯧꯕꯩ ꯀꯒꯥꯔꯤ ꯀ ꯇꯧꯔꯣꯏꯗ꯭ꯔꯥ
ꯑꯦꯁ ꯅꯍꯧꯕ ꯆꯤꯟ ꯊꯤꯕꯨꯗ ꯊꯤꯔꯧꯔꯥ ꯀꯔꯤ ꯀꯔꯤ ꯅ ꯍꯧꯕ ꯊꯤꯔꯛꯎꯒꯦ
ꯆꯤꯟꯊꯤꯕ ꯋꯥ ꯉꯡꯕ ꯌꯥꯗꯦ ꯅꯪ ꯏꯟꯇ꯭ꯔꯣꯗꯛꯁꯟ ꯄꯥꯗꯕ꯭ꯔꯣ
ꯊꯤꯅꯤꯡꯉꯛꯄ ꯍꯥꯏꯇꯥꯔꯦ ꯅꯪꯒꯤꯗꯣ
ꯊꯕꯛ ꯇꯧꯕꯗꯅꯦ ꯃꯨꯟꯅ ꯌꯦꯡꯉ ꯇꯧꯒꯗꯕꯅꯦ ꯊꯕꯛ ꯑꯃ ꯇꯧꯕꯗ ꯃꯤꯉꯣꯟꯗ ꯍꯔꯥꯁꯃꯦꯟ ꯄꯤꯕ ꯌꯥꯕ ꯄꯣꯠ ꯇꯧꯔꯣꯏꯗꯕꯅꯤ ꯃꯤ ꯀꯥꯟꯅꯅꯕ ꯉꯥꯡꯒꯗꯕꯅꯤ
ꯎꯝ ꯃꯤꯒꯤ ꯁꯥꯎꯅꯤꯡꯅꯕ ꯉꯥꯡꯕꯁꯨ ꯌꯥꯗꯦ
ꯑꯩ ꯁꯅꯤꯅ ꯑꯃ ꯉꯥꯡꯕꯁꯨ ꯌꯥꯗꯦ
ꯅꯪꯁꯨ ꯇꯧꯔꯦ ꯍꯧꯖꯤꯛ ꯅꯪ ꯑꯩꯉꯣꯟꯗ ꯉꯥꯡꯉꯦ
ꯑꯩꯅ ꯀꯩ ꯀꯕ꯭ꯔ
ꯁꯐꯒꯤ ꯇ ꯄꯕꯤꯁꯥꯤ ꯄꯕꯤꯁꯥ ꯆꯤ ꯅꯔ ꯃꯅ
ꯑ ꯑꯗꯨ ꯑꯗꯨ ꯆꯪꯗ ꯍꯔ ꯂꯣꯏꯦ ꯑꯗꯨ ꯑꯣꯂ ꯃꯈꯥ ꯇꯥꯏꯗ ꯀꯩꯗꯧꯒꯅꯦ ꯍꯥꯏꯕ ꯑꯩ ꯆꯪꯗꯦ ꯂꯣꯏꯔꯦ ꯏ ꯏꯅꯣ ꯁꯥꯡꯗꯦꯗꯥꯅ ꯇꯧꯋꯗꯣꯏ ꯀꯩꯗꯧꯕꯩꯅꯣ
ꯅꯤ ꯀꯌꯥ ꯆꯠꯂꯒꯦ
ꯊꯝꯃꯣ ꯍꯥꯏꯔꯣ ꯆꯠꯈ꯭ꯔꯣꯕ꯭ꯔꯣ ꯑꯩ ꯆꯠꯈ꯭ꯔꯒꯦ
ꯈꯪꯉꯉꯩ ꯃꯇꯝꯗꯤ ꯂꯩꯔꯛꯄ ꯅꯠꯇ꯭ꯔꯣ ꯅꯪꯗꯤ
ꯃꯗꯨꯒꯤ
ꯃꯤꯅꯨ ꯀꯌꯥ ꯁꯨꯔꯒꯦ ꯑꯩꯁꯦ ꯈꯗꯔꯤꯉꯦꯕ ꯈꯠꯍꯅꯤꯡꯉꯤꯕ ꯑꯩꯁꯦ ꯅꯨꯃꯤꯠꯇꯨꯗ ꯂꯣꯏꯊꯣꯛꯈ꯭ꯔꯗꯤꯩꯅ ꯍꯪꯉꯛꯏꯅꯦ